ꯑꯗꯣ ꯍꯧꯖꯤꯛ ꯆꯠꯇ꯭ꯔꯁꯨ ꯌꯥꯔꯦ ꯍꯜꯂꯣ ꯍꯧꯖꯤꯛ ꯑꯩꯈꯣꯏꯒꯤ ꯏꯆꯤꯜ ꯏꯅꯥꯎꯁꯤꯡꯅ ꯍꯜꯂꯣ
ꯍꯜꯂꯣ ꯇꯥꯕ꯭ꯔꯣ ꯏꯌꯥꯝꯕ
ꯑꯧ ꯇꯥꯏꯔꯦ ꯇꯥꯔꯦꯗ
ꯑꯣꯀꯦ ꯀꯃꯥꯏꯅ ꯑꯥ ꯀꯩꯗꯧꯔꯝꯃꯤꯅꯣ
ꯑꯥ ꯍꯧꯖꯤꯛꯁꯦ ꯑꯥ ꯀꯩꯁꯨ ꯇꯧꯗꯦ ꯁꯨꯝ ꯆꯥꯛ ꯉꯥꯏꯔꯝꯃꯤ ꯍꯥꯏꯇꯥꯔꯦꯅꯦ
ꯎꯝ ꯆꯥꯛ ꯀꯩ ꯃꯊꯦꯜ ꯇꯧꯔꯤꯒꯦ
ꯎꯝ ꯃꯊꯦꯜꯖꯦ ꯑꯩꯈꯣꯏꯒꯤ ꯄꯥꯟ ꯏꯔꯣꯟꯕ ꯃꯥꯜꯂꯦ ꯄꯥꯟꯒ ꯊꯥꯡꯖꯤꯡꯒ
ꯑꯩꯁ ꯑꯍꯥꯎꯕ ꯃꯊꯦꯜꯅꯤꯅꯦ ꯍꯧꯖꯤꯛ ꯃꯇꯝꯒꯤ ꯍꯧꯖꯤꯛꯀꯥꯟꯖꯤꯕꯨ ꯀꯩꯀꯩꯅ ꯍꯥꯎꯔꯤꯒꯦ
ꯑꯁ ꯃꯇꯝ ꯃꯇꯝꯒꯤ ꯁꯥꯕꯅꯤꯅ ꯁꯧꯒꯔꯤꯅ ꯑꯗꯨꯝ ꯈꯔ ꯑꯗꯨꯝ ꯍꯥꯎꯔꯦ ꯑꯗꯨꯅꯤ
ꯑꯣ ꯑꯣ ꯑꯣ ꯑꯇꯩ ꯀꯥꯂꯦꯜꯒ ꯑꯣꯏꯁꯜꯂꯛ
ꯑꯦ ꯀꯥꯂꯦꯟ ꯂꯣꯏꯁꯤꯜꯂꯛꯄꯖꯤꯗ ꯀꯩꯅꯣ ꯇꯧ ꯂꯩꯔꯕꯣ
ꯀꯥꯂꯦꯟ ꯁꯥꯒꯠꯂꯛꯄꯅꯤꯅ ꯑꯁꯤꯟꯕꯒꯨꯝꯕ ꯁꯤꯡꯖꯨꯒꯨꯝꯕ ꯈꯔ ꯁꯤꯅ ꯈꯔ ꯍꯥꯎꯋꯦ ꯑꯇꯩꯗꯤ ꯌꯥꯝ ꯀꯟꯅ ꯀꯟ ꯇꯧꯗꯦ ꯍꯥꯏꯇꯥꯔꯦ ꯆꯥꯅꯤꯡꯕ ꯄꯣꯛꯇꯦꯕ
ꯍꯣꯏ ꯑꯗꯨꯝꯕꯅ
ꯈꯔ
ꯆꯥꯛ ꯏꯁꯤꯡꯗꯤ ꯆꯥꯔꯕꯣ
ꯆꯥꯛꯁꯦ
ꯆꯥꯛꯁꯦ ꯂꯣꯏꯗꯤ ꯂꯣꯏꯔꯦ ꯑꯣ
ꯑꯗꯣ ꯀꯩꯅꯣ ꯇꯧꯔꯤ ꯌꯦ ꯑꯥ ꯉꯥꯍꯥꯛꯇꯪ ꯂꯩꯔꯒ ꯆꯥꯒꯦꯅ ꯁꯣꯝ ꯏꯌꯥꯝꯕꯁꯨ ꯀꯣꯜ ꯇꯧꯔꯛꯇꯕ ꯀꯧꯔꯦꯗꯅ ꯑꯥ ꯇꯧꯔꯛꯑꯝꯕꯅꯤꯗ
ꯇꯧꯔꯛꯑꯝꯕꯅꯤꯗ ꯑꯣ ꯑꯣ ꯀꯩꯗꯧꯔꯝꯃꯤꯅꯣ ꯍꯧꯖꯤꯛꯄꯣ
ꯑꯁ ꯁꯨꯝ ꯉꯥꯍꯥꯛ ꯐꯝꯃꯝꯕ ꯐꯣꯟ ꯌꯦꯡꯉꯝꯕꯅꯦ ꯁꯣꯁꯦꯜ ꯃꯦꯗꯤꯌꯥꯗ ꯊꯣꯛꯏꯕ ꯂꯥꯟꯅꯨꯡꯖꯦ
ꯎꯝ
ꯂꯣꯏꯔꯦ ꯇꯧꯔꯤꯁꯦ ꯀꯔꯤ ꯑꯩꯈꯣꯏ ꯃꯅꯤꯄꯨꯔꯖꯦ ꯌꯦꯡꯉꯣꯅꯦ
ꯃꯥꯅꯦ ꯃꯥꯅꯦ
ꯌꯥꯗ꯭ꯔꯦ
ꯌꯥꯗ꯭ꯔꯦ ꯏꯔꯥꯡ ꯏꯔꯥꯡꯖꯤꯁꯨ ꯉꯥꯍꯥꯛ ꯂꯩꯇꯅ ꯇꯧ ꯂꯩꯔꯦꯗ
ꯇꯧ ꯂꯩꯔꯦ ꯈꯪꯗꯦ ꯀꯔꯤ ꯍꯥꯏꯗꯨꯏꯅꯣ
ꯃꯥꯅꯦ ꯃꯥꯅꯦ ꯍꯧꯖꯤꯛ ꯇꯧꯔꯤꯕ ꯃꯑꯣꯡꯖꯦ ꯑꯁ ꯀꯩ ꯍꯥꯏꯗꯨꯏꯅꯣ ꯈꯪꯗꯦ ꯇꯧꯔꯤꯁꯤ
ꯎꯝ ꯍꯣꯏ ꯑꯩꯈꯣꯏꯅꯗꯤ ꯀꯩꯗꯧ ꯉꯝꯃꯨꯅꯤ ꯅꯠꯇ꯭ꯔꯥ ꯁꯔꯀꯥꯔꯅꯕꯨꯛ ꯇꯧ ꯉꯝꯗꯕ ꯊꯕꯛꯇꯣ ꯑꯗꯨꯅꯦ ꯇꯧꯔꯤꯁꯦ ꯍꯣꯏꯌꯦ ꯀꯔꯤ ꯀꯔꯤ ꯍꯣꯠꯅꯔꯤꯒꯦ ꯏꯌꯥꯝꯕꯕꯨ ꯍꯧꯖꯤꯛꯀꯥꯟꯖꯤꯕꯣ
ꯑꯁ ꯍꯧꯖꯤꯛꯀꯥꯟꯁꯦ ꯀꯩꯁꯨ ꯊꯣꯏꯗꯣꯛꯄ ꯇꯧꯗꯦꯗ ꯁꯨꯝ ꯂꯩ ꯍꯥꯏꯇꯥꯔꯦꯅꯦ
ꯀꯣꯂꯦꯖ ꯅꯨꯡꯂꯦꯁꯇꯤ ꯂꯣꯏꯁꯤꯟꯒ꯭ꯔꯕꯣ ꯀꯔꯤ ꯀꯔꯤ ꯃꯈꯥ ꯑꯃꯨꯛꯀ ꯄ꯭ꯂꯥꯟ ꯂꯩ
ꯎꯝ ꯀꯣꯂꯦꯖ ꯀꯩꯀꯩꯕꯨꯗꯤ ꯁꯨꯝ ꯂꯣꯏꯖꯤꯟꯒ꯭ꯔꯦ ꯁꯨꯝ ꯍꯥꯏꯗꯤ ꯀꯩꯀꯩ ꯇꯧꯕ ꯌꯥꯕ ꯈꯣꯠꯄ ꯀꯩꯀꯩ ꯂꯦ ꯂꯥꯛꯑꯣ ꯍꯥꯏꯗꯤ ꯃꯇꯝ ꯃꯇꯝ ꯆꯥꯅꯕ ꯌꯦꯡꯉꯤ
ꯑꯣ
ꯀꯩ ꯇꯧꯁꯤꯒꯦ ꯈꯜꯂꯤ
ꯑꯗꯨꯝ ꯀꯔꯤ ꯍꯥꯏꯅꯤ ꯏꯌꯥꯝꯕ ꯃꯈꯥ ꯇꯧꯁꯤꯜꯂꯨ ꯀꯩꯅꯣ ꯑꯣꯖꯥ ꯅꯨꯡꯖꯥ ꯀꯥꯟꯅꯅꯤ
ꯎꯝ ꯑꯗꯨꯕꯨꯗꯤ ꯇꯧꯒꯗꯕ ꯇꯧꯕꯕꯨꯗꯤ ꯑꯩꯖꯦ ꯍꯧꯖꯤꯛ ꯃꯇꯝꯖꯦ ꯑꯃꯨꯛ ꯑꯃ ꯊꯕꯛ ꯑꯃ ꯇꯧꯕ ꯃꯇꯝꯗ ꯑꯃꯨꯛ ꯏꯟꯀꯝ ꯌꯥꯎꯗ꯭ꯔꯗꯤ ꯑꯃꯨꯛ ꯌꯥꯗꯕꯅꯤꯅ
ꯎꯝ
ꯏꯟꯀꯝꯒꯤꯁꯨ ꯑꯃꯨꯛ ꯈꯟꯕ ꯇꯧꯔꯤꯖꯦ
ꯎꯝ
ꯑꯗꯨꯗꯒꯤ ꯍꯌꯦꯡ ꯃꯅꯤꯄꯨꯔꯒꯤ ꯊꯕꯛ ꯍꯥꯏꯔꯦꯗꯅ ꯃꯅꯤ ꯄꯩꯁꯥ ꯄꯤꯗ꯭ꯔꯗꯤ ꯊꯕꯛ ꯈꯟꯗꯕꯒꯤ ꯆꯠꯅꯕꯤ ꯃꯩ ꯃꯣꯏ ꯀꯜꯆꯔꯖꯤ ꯑꯃ ꯂꯩꯕꯅꯤꯅ
ꯎꯝ
ꯍꯦꯛꯇ ꯑꯩꯈꯣꯏꯅ ꯀꯩꯅꯣ ꯇꯧꯔꯖꯨ ꯀ꯭ꯋꯥꯂꯤꯐꯥꯏ ꯑꯣꯏꯔꯖꯨ ꯄꯩꯁꯥ ꯃꯤꯗꯣ ꯍꯦꯛꯇꯥ ꯈꯟꯒꯨꯝ ꯇꯧꯕ
ꯇꯧꯋꯦ ꯇꯧꯋꯦ
ꯃꯁꯤꯒꯤ ꯆꯠꯅꯕꯤꯁꯦ ꯈꯤꯇꯪ ꯆꯨꯝꯊꯣꯛꯄꯗꯤ ꯐꯔꯕꯅꯤ ꯐꯕꯗꯤ
ꯎꯝ ꯑꯗꯨꯅꯤ ꯏꯌꯥꯝꯕ ꯑꯩꯈꯣꯏꯖꯨ ꯁꯇꯦꯠꯀꯤ ꯊꯕꯛ
ꯑꯧ
ꯁꯪꯒ ꯂꯩꯇꯕ ꯄꯩꯁꯥ ꯂꯩꯇꯃꯤꯅ ꯀꯩꯗꯧꯔꯨꯅꯤ ꯅꯠꯇ꯭ꯔꯥ ꯑꯗꯨꯝ ꯁꯦꯟꯇ꯭ꯔꯦꯜꯒꯤꯗ ꯍꯣꯠꯅꯕ ꯅꯠꯇꯅ ꯎꯄꯥꯏ ꯂꯩꯇꯦꯕ ꯑꯩꯈꯣꯏꯒꯤꯖꯨ
ꯎꯝ
ꯍꯣꯠꯅꯔꯨꯅꯤ ꯀꯩꯗꯧꯅꯤ ꯑꯗꯨꯝ ꯑꯔꯦꯝꯕꯗ ꯇꯥꯔ ꯇꯣꯛꯅꯤꯕ
ꯃꯥꯅꯦ ꯍꯥꯏꯗꯤ ꯄꯩꯁꯥ ꯄꯤꯅꯤꯡꯉꯥꯏ ꯂꯩꯇꯕꯅꯤꯅ ꯑꯗꯨꯝ ꯀꯩꯝꯇ ꯀꯥꯟꯅꯗꯕꯤꯗ ꯑꯗꯨꯝ ꯇꯥꯔ ꯇꯥꯔꯗ ꯂꯩꯌꯦꯕ
ꯎꯝ ꯑꯗꯨ ꯀꯔꯤ ꯈꯣꯠꯇꯤ ꯍꯣꯠꯅꯗ꯭ꯔꯕꯣ ꯑꯗꯨꯝ ꯀꯣꯂꯦꯖꯁꯤꯡꯒꯤ ꯂꯣꯏꯔ ꯊꯕꯛ ꯏꯪꯈꯥꯡ ꯑꯗꯨꯝꯕꯩ ꯊꯥ ꯀꯣꯠ ꯇꯧꯗ꯭ꯔꯣ
ꯅ ꯍꯧꯖꯤꯛꯄꯥꯎꯒꯤꯗꯤ ꯇꯧꯗꯔꯤ ꯇꯧꯒꯦꯕꯨꯗꯤ ꯈꯜꯂꯤ
ꯑꯣ ꯌꯨꯝꯗ ꯑꯗꯨꯝ ꯀꯩꯀꯩ ꯁꯨꯝ ꯍꯥꯏꯗꯤ ꯀꯩ ꯉꯥꯅꯨ ꯌꯦꯟ ꯀꯩꯀꯩ ꯂꯣꯏ ꯈꯣꯠꯇꯅ ꯑꯗꯨꯝ ꯀꯩ ꯀꯩꯅꯣꯗꯤ ꯇꯧꯔꯤꯕ ꯅꯠꯇ꯭ꯔꯣ ꯍꯥꯟꯅꯒꯤ ꯇꯧꯕ ꯑꯗꯨꯃꯥꯏꯅ
ꯎꯝ ꯑꯗꯨꯃꯥꯏꯅ ꯑꯗꯨꯝ ꯇꯧꯔꯦ ꯍꯥꯏꯗꯤ ꯃꯇꯝ ꯂꯦꯟꯕ ꯑꯣꯏꯅ ꯀꯩꯀꯩ ꯈꯔ ꯑꯗꯨꯝ ꯌꯦꯡꯁꯤꯜꯂꯤ ꯌꯦꯡꯁꯤꯟꯕꯕꯨꯗꯤ
ꯐꯩꯌꯦ ꯑꯗꯨꯝ ꯌꯦꯡꯁꯤꯟꯕ ꯐꯩꯌꯦ ꯒꯣꯔꯃꯦꯟꯒꯤ ꯏꯁꯇꯦꯠꯀꯤ ꯊꯕꯛ ꯂꯥꯛꯄꯩꯁꯦ ꯍꯧꯖꯤꯛ ꯄꯥꯛꯄꯥꯛ ꯐꯪ ꯉꯝꯗꯧꯕ ꯅꯠꯇꯦꯕ
ꯑꯥ ꯃꯥꯅꯦ ꯃꯥꯅꯦ
ꯂꯥꯛꯑꯒꯁꯨ ꯀꯔꯤ ꯍꯥꯏꯅꯤ ꯑꯩꯈꯣꯏꯒꯤ ꯑ ꯄꯥꯛꯅ ꯍꯦꯛꯇ ꯀꯩꯅꯣ ꯇꯧ ꯉꯝꯗꯦꯕ ꯅꯠꯇ꯭ꯔꯥ
ꯃꯥꯅꯦ
ꯑꯗꯒꯤ ꯗꯥꯎ ꯌꯥꯗꯅ ꯑꯗꯨꯝ ꯀ꯭ꯋꯥꯂꯤꯐꯥꯏꯠ ꯑꯣꯏꯔꯒꯗꯤ ꯑꯗꯨꯝ ꯈꯟꯕꯁꯨ ꯌꯥꯎꯋꯤ
ꯑꯥ ꯃꯣꯏ ꯁꯤ ꯑꯗꯨꯝ ꯃꯌꯥꯝ ꯃꯌꯥꯝ ꯃꯔꯛꯇ ꯑꯗꯨꯝ ꯈꯔꯗꯤ ꯑꯗꯨꯝ ꯌꯥꯎꯍꯟꯕ ꯌꯥꯅꯤ ꯌꯥꯎꯕꯨꯗꯤ
ꯑꯥ
ꯑꯗꯨꯕꯨ ꯑꯅꯝꯕꯅꯗꯤ ꯕ ꯁꯦꯟ ꯄꯤꯕ ꯈꯣꯠꯄꯗ ꯑꯗꯨꯝ ꯊꯕꯛꯁꯦ ꯈꯟꯕ ꯈꯣꯠꯄ ꯂꯩꯕꯅꯤꯅ
ꯑꯥ ꯑꯥ ꯑꯥ ꯂꯩ ꯂꯩ ꯑꯗꯨꯕꯨꯗꯤ ꯑꯗꯨꯕꯨꯗꯤ ꯂꯩ ꯁꯦꯟ ꯄꯤꯕ ꯈꯣꯠꯄꯗ ꯊꯕꯛꯁꯦ ꯗꯨꯝ ꯈꯪꯗꯦꯗ ꯀꯩ ꯍꯥꯏꯗꯣꯢꯅꯣ ꯑ ꯁꯦꯝꯗꯣꯛꯄꯖꯨ ꯉꯝꯗꯧ ꯅꯠꯇꯦ ꯂꯩꯔꯤꯕ ꯒꯣꯔꯃꯦꯟꯁꯤꯅ ꯈꯤꯇꯪ ꯄꯨꯛꯆꯦꯜ ꯁꯦꯡꯅ ꯇꯧꯕꯤꯕ ꯑꯣꯏꯔꯒꯗꯤ ꯀꯌꯥꯗꯤ ꯐꯔꯅꯤ ꯅꯠꯇ꯭ꯔ ꯏꯌꯥꯝꯕ
ꯃꯥꯅꯦ ꯃꯥꯅꯦ ꯑꯩꯁꯦ ꯍꯧꯖꯤꯛꯀꯤ ꯀꯩꯅꯣꯁꯤ ꯌꯣꯡꯉꯣ ꯁꯔꯀꯥꯔꯅꯦ ꯇꯧꯔꯤꯁꯤꯁꯨ
ꯎꯝ
ꯀꯨꯏꯔꯕ ꯏꯔꯥꯡꯖꯦ ꯕꯧꯕꯗ ꯂꯣꯏꯁꯟꯕ ꯉꯝꯗꯦ
ꯉꯝꯗꯦ ꯉꯝꯗꯦ ꯉꯝꯗꯦ ꯏꯔꯥꯡ ꯀꯩꯁꯨ ꯉꯝꯗꯦ ꯂꯣꯏꯁꯤꯟꯕ ꯉꯝꯗꯦ
ꯌꯦꯡ ꯑꯃꯒꯤ ꯑꯃꯨꯛ ꯌꯦꯡ
ꯎꯝ
ꯃꯄꯤ ꯃꯄꯥꯖꯤꯡꯅꯦ ꯇꯧꯔꯤꯁꯤꯁꯨ ꯆꯧꯀ꯭ꯔꯤꯗ ꯄꯥꯝꯕ ꯑꯣꯏꯅ ꯇꯧꯔꯗꯅ
ꯃꯥꯅꯦ ꯑꯁ ꯐꯝꯗꯤ ꯄꯥꯝꯃꯤ ꯀꯩꯅꯣ ꯐꯝ ꯃꯨꯅꯕꯗ ꯅꯠꯇ꯭ꯔ ꯌꯥꯝ ꯁꯣꯏꯔꯤꯖꯦ
ꯃꯥꯅꯦ ꯐꯝꯗꯤ ꯄꯥꯝꯃꯦ ꯑꯗꯨꯒ ꯊꯕꯛꯇꯤ ꯆꯨꯝꯅ ꯇꯧꯕꯅꯦꯗꯤ ꯈꯪꯗꯦ ꯇꯧꯔꯤꯖꯦ ꯄꯋꯥꯔꯗꯨꯗꯪ ꯄꯥꯝꯃꯦ ꯑꯗꯨꯒ ꯃꯣꯏ
ꯄꯥꯝꯃꯦ ꯎꯝ ꯑꯁ ꯈꯪꯗꯦ ꯈꯣꯏ ꯅꯣꯏꯅ ꯑꯗꯨꯝ ꯋꯥꯕ ꯍꯥꯏꯗꯣ ꯑꯗꯨꯝ ꯑꯣꯏꯔꯥꯝꯃꯤ
ꯑꯗꯨꯒ ꯅꯨꯡꯉꯥꯏꯕ ꯃꯣꯏꯅ ꯑꯗꯨꯝ ꯅꯨꯡꯉꯥꯏꯖꯕ
ꯃꯥꯅꯦ ꯍꯧꯖꯤꯛ ꯇꯧꯔꯤꯕ ꯃꯑꯣꯡꯁꯤꯗꯗꯤ ꯑꯁꯤ ꯃꯉꯥꯏꯔꯦ ꯑꯩꯗꯤ ꯈꯔ ꯅꯨꯡꯉꯥꯏꯕ ꯈꯔ ꯁꯪꯒ ꯂꯩꯕ ꯃꯤꯅ ꯑꯗꯨꯝ ꯅꯨꯡꯉꯥꯏꯒꯤꯕ
ꯑꯝ
ꯈꯔ ꯑꯋꯥꯕ ꯃꯤꯅ ꯑꯗꯨꯝ ꯋꯥꯍꯧꯕ ꯃꯤꯆꯪ ꯁꯪꯒ ꯂꯩꯇꯕꯅ ꯇꯧꯔꯤꯖꯦ
ꯎꯝ
ꯅꯨꯡꯉꯥꯏꯕ ꯃꯤꯅ ꯄꯪꯅꯨꯡꯗ ꯅꯨꯡꯉꯥꯏ ꯋꯥꯕ ꯃꯤꯅ ꯄꯪꯋꯥꯗ ꯋꯥꯏ ꯑꯗꯣ ꯍꯣꯏ ꯇꯧ ꯂꯩꯔꯦ ꯇꯧꯔꯤꯁꯦ
ꯑꯗꯨꯅ ꯈꯔꯗꯤ ꯋꯥꯕ ꯇꯥꯔꯦ ꯏꯌꯥꯝꯕ ꯅꯣꯏ ꯑꯈꯣꯏ ꯍꯣꯏ ꯍꯣꯏ ꯈꯤꯇ ꯋꯥꯕ ꯅꯠꯇꯦꯕ
ꯃꯥꯅꯤ ꯃꯥꯅꯤ
ꯑꯦꯝ
ꯑꯥ ꯃꯠ ꯃꯇꯣꯟꯗꯩ ꯁꯣꯏꯔꯛꯑꯕꯅꯤꯅ ꯃꯈꯥ ꯇꯥ ꯃꯈꯥ ꯃꯈꯥ ꯇꯥꯕꯗꯤ ꯀꯔꯤꯝ ꯇꯧ ꯉꯝꯗꯕꯤꯅꯦꯕ ꯇꯧꯔꯤꯁꯦ
ꯉꯝꯗꯕꯤꯅꯦ ꯉꯝꯗꯕꯤꯅꯦ ꯑꯁ ꯒ꯭ꯌꯥꯟ ꯇꯥꯗꯦꯗ ꯏꯌꯥꯝꯕ ꯏꯔꯥꯡ ꯅꯨꯡꯂꯥꯡꯖꯤꯅ ꯂꯩꯔꯤꯕ ꯑꯗꯒꯤ ꯍꯤꯔꯝ ꯍꯥꯏꯗꯤ ꯀꯩꯅꯣ ꯇꯧꯖꯒꯗꯕ ꯑꯈꯣꯏꯒꯤ ꯕꯤꯖꯤꯅꯦꯁ ꯇꯧꯒꯗꯕ ꯃꯌꯥꯝꯁꯨ ꯌꯥꯗ꯭ꯔꯦ
ꯃꯥꯅꯦ ꯑꯩꯗꯤ ꯆꯠꯊꯣꯛ ꯆꯠꯁꯤꯟꯅꯤ ꯍꯥꯏꯕꯁꯨ ꯌꯥꯗ꯭ꯔꯕꯅꯤꯅ
ꯑ
ꯕꯤꯖꯤꯅꯦꯁꯀꯤ ꯂꯝꯕꯤꯗꯁꯨ ꯄꯨꯔꯥ ꯑꯄꯟꯕꯅꯦ ꯇꯧꯔꯤꯁꯦ ꯁꯤꯅ ꯏꯀꯅꯣꯃꯤ ꯃꯅꯤꯄꯨꯔꯒꯤ ꯏꯀꯅꯣꯃꯤꯛꯇ ꯍꯌꯦꯡ ꯁꯣꯡꯉꯛꯇꯨꯏꯅꯦ ꯈꯔ ꯂꯩꯔꯒꯗꯤ ꯑꯃꯨꯛ
ꯁꯣꯏꯔꯛꯀꯗꯣꯏꯅꯤ ꯏꯀꯣꯅꯣꯃꯤꯗ ꯑꯍꯣꯡꯕ ꯊꯤ ꯂꯥꯛꯀꯗꯨꯏꯅꯤ
ꯇꯝꯕ ꯉꯝꯗꯦ ꯑꯩꯈꯣꯏꯅ ꯍꯥꯏ ꯉꯝꯄꯣꯠꯇꯦꯗ ꯌꯥꯝꯅ
ꯃꯥꯅꯦ ꯃꯥꯅꯦ ꯑꯩꯈꯣꯏꯅ ꯄ꯭ꯔꯖꯥ ꯑꯩꯈꯣꯏꯅ ꯎꯝ ꯍꯥꯏꯔꯨꯔꯦ ꯇꯥꯗꯕ ꯃꯤꯅ ꯇꯥꯕꯤꯗꯔꯗꯤ ꯀꯦꯝꯇ ꯎꯄꯥꯏ ꯂꯩꯇꯦ ꯂꯩꯇ꯭ꯔꯦ ꯂꯩꯇꯦ ꯇꯧꯔꯤꯖꯦ ꯂꯥꯎ ꯈꯣꯡꯌꯩ ꯀꯔꯤꯝꯇ ꯀꯥꯟꯅꯗꯦ ꯉꯔꯥꯡ ꯅꯍꯥꯟꯗꯁꯨ